ꯀꯣ
ꯍꯥ
ꯃꯤ ꯌꯥꯝ ꯎꯁꯤꯠꯇꯕ ꯇꯧꯔꯛꯀꯅꯨꯕ꯫
ꯅꯪꯖꯨ ꯇꯧꯔꯨꯅꯣ ꯍꯥꯏꯠ ꯑꯩ ꯅꯪꯁꯨ ꯇꯧꯔ ꯑꯩꯁꯨ ꯇꯧꯒꯗꯕꯗꯤ ꯀꯩꯅꯣ꯫
ꯎꯝ ꯅꯪꯅ ꯅꯠꯇ꯭ꯔꯣ ꯑꯗꯨꯗꯤ꯫
ꯅꯪ ꯈꯛꯇ ꯇꯧꯕ ꯌꯥꯗꯦ ꯑꯩꯁꯨ ꯇꯧꯒꯗꯕꯅꯤ ꯃꯔꯛ ꯃꯔꯛꯇꯤ꯫
ꯏꯁ ꯍꯧꯖꯤꯛ ꯈꯠꯇ ꯑꯩꯅ ꯇꯧꯕꯤꯔꯒ ꯃꯥ꯫ ꯃꯥꯅ ꯍꯦꯟꯖꯤꯜꯂꯛꯑꯦꯕ ꯑꯁꯤꯖꯦ꯫
ꯑꯦꯗꯤ ꯌꯥꯝ ꯂꯝꯍꯦꯟ ꯃꯤꯅꯤ ꯀꯩꯅꯣ꯫ ꯌꯥꯝ ꯂꯝꯍꯦꯟꯖꯕ ꯃꯤ꯫
ꯑꯗꯨꯅꯦ
ꯋꯥꯔꯤ ꯋꯥꯔꯤ ꯂꯤꯕꯤꯌꯨꯔꯥ ꯁꯤ ꯏꯁ ꯑꯩꯗꯤ ꯀꯃꯥꯏ ꯍꯥꯏꯒꯅꯣ ꯆꯤꯟ ꯊꯤꯕ ꯋꯥꯔꯤꯈꯛ ꯂꯤꯒꯅꯤ
ꯒ꯭ꯔꯨꯞꯀꯤ ꯒ꯭ꯔꯨꯞꯀꯤ ꯃꯦꯁꯦꯁꯁꯤꯡꯁꯤꯁꯨ ꯑꯁ ꯅꯣꯛꯅꯤꯡ ꯅꯣꯛꯅꯤꯡꯕ ꯌꯥꯎꯋꯤꯍꯦ
ꯍꯧꯖꯤꯛ ꯌꯦꯡꯉꯤꯔꯣꯅꯦ ꯅꯪ
ꯍꯣꯏꯅꯦ
ꯀꯩ ꯌꯦꯡꯉꯤꯕ
ꯌꯥꯝ ꯅꯣꯛꯅꯤꯡꯕ ꯑꯩꯗꯤ ꯑꯩ ꯑꯃ ꯊꯥ ꯑꯃ ꯌꯦꯡꯉꯣ ꯑꯥ ꯌꯥꯝ ꯅꯣꯛꯅꯤꯡꯉꯦ ꯑꯩꯗꯤ
ꯏꯁ ꯌꯥꯝ ꯌꯥꯝꯅ ꯀꯩꯅꯣ ꯍꯩꯅꯥꯗꯕ
ꯃꯤ ꯃꯤ ꯑꯃ ꯎꯏ
ꯀꯅꯥ
ꯈꯪꯗꯦ
ꯌꯥꯝꯅ ꯍꯩꯅꯗꯕ ꯃꯤ ꯑꯃ
ꯑꯁ ꯅꯣꯡ ꯆꯨꯏꯅꯦ
ꯂꯣꯏꯔꯦꯍꯦ
ꯈꯤꯇꯪ ꯈꯤꯇꯪ ꯇꯞ ꯇꯞꯅ ꯆꯨꯕꯗꯣ ꯗꯨ ꯍꯥꯢꯕꯅꯤ
ꯑꯩꯗꯤꯀꯣ ꯍꯥꯏꯗꯤ ꯑꯈꯣꯏꯖꯨ ꯑꯩꯈꯣꯏꯁꯨ ꯁꯛ ꯊꯤꯑꯦꯕ
ꯃꯤ ꯑꯥ ꯀꯩꯅꯣ ꯃꯤ ꯈꯔꯗꯤ ꯁꯨꯃꯥꯏꯟ ꯇꯧꯕꯅꯤ ꯃꯁꯛ ꯊꯤꯔꯒ ꯐꯖꯕ ꯁꯥꯕꯗꯣ ꯑꯥ ꯑꯗꯨ ꯌꯦꯡꯅꯤꯡꯗꯦꯕ ꯑꯩꯗꯤ
ꯅꯪꯗꯤ ꯐꯖꯔꯁꯨ ꯊꯤꯕ ꯁꯥꯕ꯭ꯔꯣ
ꯅꯠꯇꯦ ꯑꯩ ꯐꯖꯩ ꯍꯥꯏꯕ ꯅꯠꯇꯦ ꯑꯩꯖꯨ ꯊꯤꯌꯦꯕ ꯑꯗꯨ ꯑꯣꯏꯔꯖꯨ ꯐꯖꯕꯗꯤ ꯁꯥꯗꯦꯗꯅ
ꯀꯩꯒꯤ ꯁꯥꯗ꯭ꯔꯤꯅꯣ ꯐꯖꯕ ꯁꯥꯎ ꯌꯥꯗ꯭ꯔꯣ
ꯀꯩ ꯀꯔꯤꯒꯤꯅꯣ ꯊꯤꯔꯒ ꯐꯖꯕ ꯁꯥ ꯁꯥꯗꯣꯏꯗꯨꯕꯨ
ꯀꯩ
ꯊꯤꯔꯗꯤ ꯊꯤꯔꯦ ꯂꯣꯏꯔꯦꯗꯅ ꯀꯩꯒꯤ ꯐꯖꯕ ꯁꯥꯗꯣꯏꯅꯣꯕ ꯁꯛ ꯊꯤꯔꯒ ꯐꯖꯕ ꯁꯥꯕꯕꯨ ꯀꯩ ꯀꯥꯟꯅꯗꯣꯔꯤꯒꯦ ꯀꯩꯅꯣ ꯅꯣꯛꯏꯗꯨꯅ
ꯅꯣꯛꯅꯤꯡꯉꯤꯗ ꯑꯩꯗꯤ ꯁꯤꯌꯦ
ꯍꯥꯥ
ꯍ ꯀꯩꯗꯧꯔꯤꯅꯣ ꯍꯥꯏꯕ
ꯑꯗꯨꯝ ꯂꯩꯗ ꯀꯩ ꯀꯩ ꯇꯧꯗꯣꯔꯤꯒꯦ ꯍꯨꯖꯤꯛꯄꯨ
ꯀꯔꯤ ꯇꯧꯕ꯭ꯔꯥ ꯍꯥꯏꯕꯅꯤꯗ
ꯍꯧꯖꯤꯛꯀꯣ ꯅꯨꯡꯁꯤꯠ ꯅꯨꯡꯁꯤꯠ ꯇꯞ ꯇꯞꯅ ꯁꯤꯠꯂꯦꯕ
ꯑꯗꯨ ꯃꯄꯥꯟꯗ ꯂꯩꯕꯅꯤꯅ ꯅꯨꯡꯉꯥꯏꯅ ꯌꯦꯡꯉ ꯉꯁꯤꯗꯣ ꯌꯥꯝ ꯌꯥꯝ ꯄꯥꯝꯖꯕ
ꯍꯥ
ꯍꯣꯏ ꯎꯁꯣꯏꯒꯨꯝꯕ ꯐꯪꯕꯔꯥ
ꯑꯩꯈꯣꯏꯗ ꯎꯁꯣꯏ ꯑꯥ ꯆꯥꯅꯕꯗꯤ ꯈꯔ ꯈꯔ ꯐꯪꯉꯤ
ꯍꯥꯏꯗꯤ ꯑꯥ ꯆꯥꯎꯕꯗꯣ ꯑꯗꯨ ꯅꯠꯇꯕ
ꯍꯥꯥ
ꯆꯥꯎꯕꯗꯣ ꯅꯠꯇꯕ
ꯆꯥꯎꯕ ꯅꯠꯇꯕ
ꯀꯃꯥꯏ ꯍꯥꯏꯗꯨꯏꯅꯣꯅꯦ
ꯄꯤꯛꯄꯗꯨꯔꯣ
ꯑꯥ
ꯐꯪꯉꯦ ꯍꯣꯏ ꯍꯣꯏ ꯈꯣꯏꯁꯤꯗ ꯍꯤꯡꯒꯣꯜꯗ ꯈꯔ ꯈꯔ ꯐꯪꯉꯦ
ꯅꯪ ꯅꯪ ꯆꯩ ꯆꯥꯒꯅꯤꯀꯣ ꯅꯪ ꯑꯇꯣꯞꯄ ꯃꯈꯣꯟ ꯇꯥꯍꯜꯂꯛꯀꯅꯣ ꯍꯥꯏꯔꯒ
ꯍꯩ ꯍꯥ ꯀꯔꯤꯅꯣ ꯈꯪꯗꯦꯍꯦ ꯅꯪꯁꯨ ꯒ꯭ꯌꯥꯟ ꯑꯣꯟꯊꯣꯛꯅ ꯇꯥꯈꯤꯗ꯭ꯔꯦ
ꯅꯥꯀꯣꯟ ꯄꯣꯈꯥꯏꯗꯣꯔꯤꯕꯅꯦ ꯑꯩꯗꯤ ꯅꯣꯛꯏꯅꯦ ꯌꯥꯝ ꯌꯥꯝ ꯎꯁꯤꯠꯇꯕ ꯊꯕꯥꯛ ꯇꯧꯒꯅꯣ ꯆꯩ ꯆꯥꯒꯅꯤ
ꯀꯩꯅꯣꯟꯍꯦ
ꯆꯩ ꯄꯥꯏꯔꯒ ꯂꯥꯛꯎꯔꯣ
ꯀꯩꯅꯣ ꯅꯪ ꯆꯩ ꯄꯥꯝꯕ꯭ꯔꯣ
ꯅꯪ ꯄꯥꯝꯕ ꯑꯩꯗꯤ ꯄꯥꯝꯗꯦ
ꯑꯩꯗꯤ ꯄꯥꯝꯗꯦ ꯑꯩꯗꯤ ꯆꯩ ꯄꯥꯝꯗꯦ ꯑꯩꯗꯤ ꯆꯩ ꯄꯥꯝꯗꯦ ꯄꯥꯝꯗꯦ ꯑꯥ
ꯍꯨꯝ ꯀꯩ ꯍꯥꯏꯕ
ꯆꯩ ꯄꯥꯝꯗꯦ ꯍꯥꯏꯕ
ꯄꯥꯝꯃꯝꯒꯅꯤꯗ ꯅꯪꯗꯤ ꯌꯥꯝ ꯂꯝꯍꯦꯟꯕ ꯃꯤꯅꯤ ꯅꯪ ꯅꯠꯇ꯭ꯔꯥ ꯍꯜꯂꯣ
ꯀꯥꯏꯗꯅꯦ ꯍꯥꯜꯂꯣ
ꯀꯔꯤꯅꯣ ꯈꯪꯗꯦꯍꯦ
ꯑꯗꯨꯝ ꯅꯣꯛꯑꯒ ꯂꯩ ꯋꯥ ꯋꯥ ꯉꯥꯡꯕꯖꯨ ꯇꯥꯗꯅ
ꯀꯔꯤꯅꯣ ꯈꯪꯗꯦ ꯑꯁꯤ
ꯉꯁꯤ ꯅꯣꯏ ꯉꯁꯤ ꯅꯣꯏ ꯃꯃꯥꯅ ꯍꯤꯗꯥꯛ ꯄꯤꯗ꯭ꯔꯕꯣ ꯅꯪꯒꯤ
ꯑꯩꯒꯤ ꯏꯃꯥ ꯉꯁꯤ ꯍꯤꯗꯥꯛ ꯄꯤꯗꯅ ꯇꯨꯝ ꯊꯣꯛꯈ꯭ꯔꯦ ꯑꯗꯨꯒꯤ ꯔ
ꯑꯣ ꯑꯗꯨꯛ ꯑꯗꯨꯒꯤꯅꯤꯗ ꯅꯪ ꯃꯊꯟꯗ ꯅꯣꯛꯏꯗꯣ ꯃꯔꯝꯁꯨ ꯈꯪꯗꯅ ꯑꯗꯨꯝ ꯅꯣꯛꯑꯒ ꯂꯩꯔꯤꯗꯣ ꯅꯪ ꯅꯪꯒꯤ ꯍꯤꯗꯥꯛꯇꯣ ꯀꯥꯏꯗꯒꯤ ꯂꯧꯔꯨꯏꯅꯣ
ꯑꯩꯒꯤ ꯍꯤꯗꯥꯛꯔꯣ
ꯑꯩꯒꯤ ꯍꯤꯗꯥꯛꯇꯤ ꯑꯥ ꯌꯥꯝ ꯇꯥꯡꯉꯦ ꯑꯗꯨꯒꯤ ꯐꯥꯔꯃꯥꯁꯤꯗ ꯐꯪꯗꯦ
ꯑꯣꯔꯗ꯭ꯔ ꯇꯧꯍꯤꯕꯣ
ꯍꯥꯥ
ꯇ꯭ꯔꯤꯞ ꯇ꯭ꯔꯤꯞ ꯑꯣꯔꯗꯔ ꯇꯧꯔꯤꯔ ꯑꯗꯨꯗꯤ
ꯍꯣꯏꯅꯦ ꯏꯁꯇ꯭ꯔꯤꯞ ꯏꯁꯇ꯭ꯔꯤꯞ ꯑꯣꯗꯔ ꯇꯧꯔꯤꯅꯦ
ꯑꯩꯁꯨ ꯑꯩꯁꯨ ꯂꯞ ꯇꯧꯒꯦ ꯇꯧ ꯍꯣꯏ ꯑꯩꯈꯣꯏ ꯃꯔꯛꯇꯁ ꯑꯩꯒꯤ ꯅꯠꯇꯦ ꯑꯩꯒꯤ ꯅꯠꯇꯦ ꯑꯩꯗꯤ ꯆꯥꯅꯤꯡꯗꯦ ꯑꯩꯒꯤ ꯅꯠꯇꯦ
ꯅꯪꯁꯨ
ꯏꯃꯥꯟꯅꯕ ꯑꯗꯨꯝ ꯁꯨꯃꯥꯏꯜꯂ ꯇꯧꯕ ꯃꯤ ꯂꯩꯕꯅꯦꯕ
ꯎꯝ
ꯃꯊꯟꯗ ꯃꯊꯟꯗ ꯅꯣꯛꯑꯒꯀꯣ ꯅꯪꯒꯨꯝꯅ ꯃꯔꯛ ꯃꯔꯛꯇ ꯉꯥꯎꯕ ꯃꯥꯜꯂꯦ
ꯅꯪ ꯉꯥꯎ ꯃꯥꯜꯂꯦ
ꯅꯪ ꯅꯪꯕꯨꯅꯦ ꯉꯥꯎꯕ ꯑꯩꯗꯤ ꯉꯥꯥꯎꯗꯦ ꯄꯨꯔꯥ ꯐꯤꯠꯅꯦ ꯍꯥꯏꯗꯤ
ꯎꯝ ꯄꯨꯔꯥ ꯐꯤꯠꯅꯤꯅꯦ ꯅꯪꯒꯤ ꯁꯤꯗꯤ ꯀꯣꯛ ꯀꯣꯛ ꯌꯥꯝꯁꯨ ꯇꯣꯕꯩ ꯋꯥꯅꯤꯅꯦ
ꯎꯝ
ꯀꯣꯛ ꯌꯥꯝ ꯁꯨꯕꯩ ꯋꯥꯅꯦꯕ
ꯅꯪ ꯅꯪꯒꯤ ꯕ꯭ꯔꯦꯟꯗꯣ ꯑꯩ ꯑꯩ ꯍꯥꯏꯗ꯭ꯔ ꯅꯪ ꯁꯨꯃꯥꯏꯟ ꯇꯧꯔꯤꯗꯣ ꯀꯃꯥꯏꯅꯅꯣ ꯍꯥꯏꯕꯗꯣ
ꯎꯝ
ꯅꯪꯒꯤ ꯕ꯭ꯔꯦꯟꯗꯣ ꯃꯍꯤ ꯑꯣꯜꯂꯦꯕ
ꯅꯀꯣꯛ ꯅꯀꯣꯛ ꯌꯥꯎꯗꯕꯗꯣ ꯍꯥꯏꯔꯛꯀꯅꯣ
ꯑꯩꯒꯤ ꯕ꯭ꯔꯦꯟꯗꯤ ꯅꯞꯁꯜꯂꯦ꯫ ꯅꯞꯁꯟꯕꯅꯦ ꯑꯗꯣ ꯅꯪꯒꯤꯗꯤ ꯃꯍꯤ ꯌꯥꯎꯗ꯭ꯔꯦ꯫
ꯅꯪꯒꯤ ꯃꯍꯤ ꯅꯪꯒꯤ ꯃꯄꯡ ꯉꯥꯛꯇꯔꯣ ꯑꯗꯨꯗꯤ꯫
ꯑꯩꯒꯤꯗꯤ ꯀꯣꯛꯇ ꯅꯞꯁꯜꯂꯒ ꯂꯩꯕꯅꯤ꯫
ꯒ꯭ꯌꯥꯟ ꯇꯥꯗꯦꯗ ꯅꯪꯁꯤꯁꯨ꯫ ꯉꯥꯎꯁꯤꯜꯂꯛꯑꯦꯗ ꯑꯩ ꯋꯥꯔꯤꯒ ꯁꯥꯐꯝ ꯈꯪꯗꯔꯦ ꯫
ꯊꯝꯃꯣꯏ ꯆꯥꯛꯄ꯭ꯔꯥ꯫
ꯄ꯭ꯔꯣꯛ ꯄ꯭ꯣꯔꯛ ꯆꯥꯛꯑꯦ꯫
ꯆꯥꯛꯀꯅꯨ ꯆꯥꯒꯅꯣ꯫
ꯇꯨꯝꯅꯤꯡꯗ꯭ꯔꯤꯕꯣ꯫
ꯍꯨꯖꯤꯛꯇꯤ ꯉꯜꯂꯤꯗꯅꯥ꯫
ꯉꯜꯂꯤ ꯍꯥꯏꯕ ꯑꯩꯗꯤ ꯇꯨꯝꯅꯤꯡꯕ ꯍꯧꯔꯦ꯫
ꯅꯨꯄꯤꯁꯤꯡꯗꯤ ꯗꯨꯅꯤ꯫ ꯄꯨꯡ ꯇꯔꯥ ꯇꯥꯔꯗꯤ ꯇꯨꯝꯅꯤꯡꯉꯦ ꯇꯨꯝꯅꯤꯡꯉꯦ ꯇꯨꯝꯅꯤꯡꯉꯦ꯫ ꯍꯥꯏ ꯇꯧꯔ ꯂꯩꯅꯤ ꯑꯗꯨ꯫ ꯄꯨꯡ ꯑꯃꯥ ꯑꯅꯤ ꯑꯍꯨꯝꯗꯤ ꯇꯨꯝꯒꯅꯤ꯫
ꯀꯔꯤ ꯍꯥꯏꯕꯅꯣ꯫
ꯑꯩꯅ ꯍꯥꯏꯕꯗꯤꯀꯣ꯫ ꯑꯩꯁꯤꯡꯗꯤ ꯫ ꯂꯣ
ꯇꯥꯏꯌꯦ
ꯅꯨꯄꯤꯁꯤꯡꯗꯤ ꯄꯨꯡ ꯇꯔꯥ ꯇꯥꯔ ꯇꯨꯝꯅꯤꯡꯉꯦ ꯍꯥꯏꯒꯅꯤꯕꯥ꯫
ꯎꯝ
ꯑ ꯑꯗꯨ ꯆꯥꯝꯃ ꯇꯔꯥꯅꯤ ꯄꯨꯡ ꯄꯨꯡ ꯕꯔꯣ ꯍꯥꯏꯕ
ꯎꯝ
ꯑꯗꯨꯒꯨꯝꯕꯐꯥꯎ ꯃꯨꯚꯤꯗꯤ ꯌꯦꯡꯕ ꯉꯝꯕ ꯃꯅꯤ ꯐꯤꯂꯝ ꯌꯦꯡꯕ ꯉꯝꯕ
ꯍꯣꯏ
ꯇꯔꯥꯗ ꯇꯨꯝꯅꯤꯡꯉꯦ ꯍꯥꯏꯔꯒ ꯄꯨꯡ ꯑꯃꯥ ꯑꯅꯤ꯫ ꯐꯥꯎ ꯌꯦꯡꯔ ꯇꯨꯝꯒꯅꯤ
ꯎꯝ
ꯅꯨꯄꯤ ꯅꯨꯄꯤꯒꯤ ꯂꯝꯆꯠꯅꯦ ꯗꯣ꯫ ꯌꯥꯝ ꯄꯥꯛꯇꯕ꯫
ꯃꯤ ꯌꯥꯝ ꯎꯁꯤꯠꯇꯤꯌꯦ ꯁꯤꯗꯤ ꯅꯪꯁꯦ ꯃꯤ ꯌꯥꯝ ꯎꯁꯤꯠꯇꯦ ꯍꯥꯏꯕ꯫
ꯅꯁ ꯅꯪꯖꯨ ꯖꯨꯃꯥꯏ ꯇꯧꯔꯝꯒ꯭ꯔꯤꯅꯦ꯫